ꯍꯜꯂꯣ
ꯀꯩꯗꯧꯔꯤꯒꯦ
ꯀꯩꯁꯨ ꯇꯧꯗꯦꯌꯦ ꯕꯣꯜ ꯉꯥꯏꯕ ꯑꯣꯏꯅ ꯐꯝꯃꯤꯌꯦ
ꯑꯣ
ꯅꯣꯏꯗꯤ ꯍꯥ
ꯑꯣ
ꯇꯥꯛ ꯆꯥꯔꯕꯣ
ꯆꯥꯔꯦ ꯆꯥꯛ
ꯀꯩ ꯍꯤꯟꯖꯥꯡ ꯆꯥꯒꯦ
ꯍꯤꯟꯖꯥꯡꯁꯦ ꯉꯁꯤꯗꯤ ꯑꯍꯥꯎꯕ ꯀꯩꯁꯨ ꯆꯥꯗ꯭ꯔꯦꯗ ꯀꯥꯡꯁꯣꯏ ꯑꯣꯏ ꯆꯥꯔꯦ
ꯍꯥꯎꯕꯅꯤꯗ ꯀꯥꯡꯁꯣꯏꯖꯨ
ꯀꯥꯡꯁꯣꯏ ꯍꯥꯎꯇ꯭ꯔꯦꯗ ꯌꯥꯗ꯭ꯔꯦꯗ ꯁꯣꯝꯗ
ꯎꯝ
ꯕꯦꯠꯇꯤꯡ ꯑꯝꯇ ꯇꯧꯗ꯭ꯔꯣ
ꯈꯣꯏ ꯕꯤꯇꯤꯡꯕ ꯇꯧꯗꯦꯗ
ꯑꯣ ꯑꯦꯛꯁ ꯄꯦꯠꯀꯨꯝꯕ ꯑꯇꯣꯞꯄ ꯕꯦꯠꯇꯤꯡꯒꯤ ꯑꯦꯞꯁꯨ ꯁꯤꯖꯤꯟꯅꯗꯦ
ꯎꯝ
ꯑꯣ ꯑꯥꯔꯖꯦꯟꯇꯤꯅꯥ ꯄ꯭ꯔꯤꯛꯀ ꯇꯧꯕ ꯂꯩꯕ꯭ꯔꯣ ꯄꯨꯡ ꯀꯌꯥ ꯀꯌꯥꯗ ꯆꯟꯅꯤ ꯈꯣꯠꯅꯤ ꯍꯥꯏꯕꯒꯤ
ꯑꯗꯨ ꯑꯈꯣꯏꯗꯤ ꯑꯔꯖꯦꯟꯇꯤꯅꯥꯒꯤ ꯐꯦꯟꯁ ꯅꯠꯇꯕꯅꯤꯅ ꯃꯤ ꯑꯇꯣꯞꯄꯗꯤ ꯄꯨꯔꯝꯕ ꯌꯥꯏ ꯈꯣꯏꯗꯤ ꯉꯁꯥꯏ ꯑꯌꯨꯛꯇ ꯂꯣꯏꯈ꯭ꯔꯦ ꯄꯣꯔꯇꯨꯒꯜꯗ
ꯑꯣ ꯐꯣꯇꯣꯀꯥꯜ ꯐꯦꯟꯂ ꯁꯣꯝꯁꯦ
ꯎꯝ
ꯑꯗꯨꯗꯤ ꯔꯤꯌꯦꯜ ꯃꯦꯗꯔꯦꯛꯒꯤ ꯐꯦꯟꯁꯨ ꯑꯣꯏꯔꯝꯃꯅꯤꯅꯦ
ꯍꯥꯥ
ꯔꯤꯌꯦꯜ ꯃꯦꯗꯔꯤꯛꯀꯤ ꯐꯦꯟꯁꯨ ꯑꯣꯏꯔꯃꯅꯦꯕ ꯑꯗꯨꯗꯤ
ꯑ ꯑꯦ ꯑ
ꯕꯣꯜꯒꯨꯝꯕ ꯁꯥꯟꯅꯕ꯭ꯔꯣ ꯑꯩꯁꯨ ꯄꯣꯔꯇꯨꯒꯜꯒꯤ ꯐꯦꯟꯁꯅꯤ
ꯎꯝ
ꯔꯤꯌꯦꯜ ꯃꯦꯗꯔꯤꯛꯀꯤꯒ ꯃꯦꯟꯁꯦꯁꯇꯔ ꯌꯨꯅꯥꯏꯇꯦꯠꯀꯤ ꯃꯥꯟꯅꯔꯤꯌꯦ ꯑꯗꯨꯝ
ꯔꯦꯟꯃꯦ ꯔꯦꯟꯃꯦ ꯄꯣꯇꯣꯀꯣꯜꯗꯤ ꯑꯗꯨꯝ ꯁꯤꯔꯤ ꯊ ꯑꯗꯨꯝ ꯐ꯭ꯂꯁꯤꯗ
ꯈꯣꯏꯁꯨꯅꯦꯅꯦ ꯁꯦꯀꯦꯟꯗꯔꯤꯗ ꯐ꯭ꯔꯥꯟꯁꯇ ꯐ꯭ꯔꯥꯟꯁꯇ ꯑꯣꯏꯅ ꯂꯩꯕ
ꯍꯥꯥ
ꯁꯦꯀꯦꯟꯗꯔꯤ ꯁꯦꯀꯦꯟꯗꯔꯤ ꯇꯤꯝ ꯍꯥꯏꯔꯒꯗꯤ ꯋꯥꯔꯜ ꯀꯞꯀꯤ ꯍꯟꯗꯛ ꯍꯥꯏꯔꯒꯗꯤ ꯐ꯭ꯔꯥꯟꯁꯇꯅꯦꯕ ꯑꯩꯈꯣꯏꯅ ꯂꯩꯔꯤꯁꯦ ꯄꯣꯔꯇꯨꯒꯜꯒꯤ ꯍꯦꯛ ꯃꯊꯪ ꯍꯥꯏꯇꯥꯔꯦ
ꯑꯥ ꯑꯗꯨꯅꯦ
ꯕꯣꯜ ꯁꯥꯟꯅꯕ꯭ꯔꯣ ꯢꯁꯥꯁꯤꯕꯣ
ꯁꯥꯟꯅꯗꯦ ꯇꯣꯛꯈꯤꯗꯅ ꯊꯥꯏꯅꯒꯤ ꯀꯤꯄꯔꯇꯤ ꯂꯦꯞꯒꯦ ꯑꯗꯨ ꯈꯨꯠ ꯇꯦꯛꯄꯒꯤ ꯇꯣꯛꯈ꯭ꯔꯦ
ꯑꯩꯁꯨ ꯏꯟꯖꯔꯤ ꯏꯟꯖꯔꯤ ꯂꯩꯔꯤ ꯍꯧꯖꯤꯛ ꯁꯥꯟꯅꯕꯗꯒꯤ
ꯑꯥ
ꯑꯗꯨꯅ ꯁꯥꯟꯅꯕ ꯌꯥꯗꯕꯤꯗ ꯑꯃꯨꯛ ꯂꯩꯔꯦ
ꯑꯣ ꯐꯔꯦ ꯑꯥ ꯑꯩꯗꯤ ꯁꯥꯟꯗꯤ ꯁꯥꯟꯅꯅꯤꯡ ꯑꯗꯨꯕꯨ ꯈꯠꯇ ꯑꯅꯤꯔꯛ ꯇꯦꯛꯄꯒꯤ ꯈꯨꯠꯇꯣ ꯀꯩ ꯍꯥꯢꯁꯤꯔ ꯇꯟꯕ ꯑꯃ ꯌꯥꯎꯔꯦꯕ
ꯎꯝ ꯏꯟꯖꯔꯤ ꯂꯩꯕꯁꯤ ꯄ꯭ꯂꯦꯌꯔꯗꯗꯤ ꯅꯥꯛꯃꯦꯔꯅꯤꯗꯅ ꯌꯥꯗꯦꯕ ꯏꯟꯖꯔꯤ ꯂꯩꯕꯁꯦ ꯏꯟꯖꯔꯤ ꯂꯩꯈ꯭ꯔꯒꯗꯤ ꯍꯥꯏꯗꯤ ꯑꯁꯣꯛꯄ ꯀꯩꯀꯥ ꯂꯩꯈ꯭ꯔꯒꯗꯤ ꯁꯥꯟꯅꯕꯁꯦ ꯌꯥꯝ ꯋꯥꯏꯑꯦꯕ ꯑꯩꯈꯣꯏ ꯄ꯭ꯂꯦꯌꯔꯗꯗꯤ ꯇꯧꯔꯤꯁꯦ
ꯋꯥꯕꯅꯦ ꯁꯔꯦꯟꯗꯤꯁꯨ ꯍꯥꯥ
ꯀꯩ ꯃꯊꯦꯜ ꯆꯥꯕꯤꯔꯒꯦ ꯀꯩ ꯃꯊꯦꯜ
ꯉꯁꯤꯁꯦ ꯍꯟꯖꯥꯡ ꯊꯣꯡꯅꯤꯡꯉꯥꯏ ꯂꯩꯇꯕꯅꯤꯅ ꯗꯥꯜꯒ ꯌꯦꯟꯗꯦꯝꯒ ꯊꯣꯡꯉꯒ ꯆꯥꯢ
ꯑꯣ ꯍꯧꯔꯝꯗꯧ ꯃꯥꯜꯂꯤꯗ
ꯎꯝ ꯍꯥ ꯍꯥꯎ ꯊꯥꯎ ꯈꯤꯇꯪ ꯍꯥꯎꯕꯒ ꯊꯣꯡꯕꯗꯣ ꯍꯥꯎꯋꯤ
ꯎꯝ ꯕꯣꯜꯁꯦ ꯍꯣꯔꯦꯟ ꯄꯨꯡ ꯀꯌꯥꯗꯒ ꯂꯩꯒꯦ ꯑꯩ ꯑꯦꯛꯁꯄꯦꯛ ꯇꯧꯕꯗ ꯑꯗꯨꯝ ꯑꯩ ꯈꯪꯗ꯭ꯔꯦꯅꯦ ꯑꯥꯔꯖꯦꯟꯇꯤꯅꯥꯒꯤ
ꯉꯁꯤ ꯐꯥꯔꯁ ꯃꯦꯁꯤ ꯄꯨꯡ ꯕ꯭ꯔꯣ ꯃꯈꯥꯏ ꯑꯗꯨꯋꯥꯢꯗ ꯃꯥꯂꯦ ꯑꯗꯩ ꯍꯌꯦꯡ ꯑꯥꯔꯖꯦꯟꯇꯤꯅꯥꯗꯤ ꯄꯨꯡ ꯑꯍꯨꯝ ꯃꯈꯥꯏꯔ ꯑꯗꯨꯋꯥꯏꯗ ꯍꯥꯏꯔꯝꯕꯅꯤ ꯑꯩꯁꯨ ꯀꯥꯔꯣꯏꯗꯣ ꯌꯦꯡꯍꯧꯗꯕꯒꯤ ꯉ ꯉꯁꯤ ꯊꯕꯛ ꯈꯔ ꯆꯤꯟꯕꯒꯤ
ꯑꯣ ꯄꯨꯂꯞ ꯌꯦꯡꯃꯤꯟꯅꯗꯣꯏꯔꯕ ꯍꯥꯏꯗꯤ ꯐ꯭ꯔꯦꯟ ꯃꯌꯥꯝꯒ ꯀꯣꯂꯤꯛꯁ ꯃꯌꯥꯝꯒ ꯄꯨꯂꯞ ꯌꯦꯡꯃꯤꯟꯅꯗꯔꯥ ꯅꯠꯇ꯭ꯔꯒ ꯏꯇꯣꯝꯇ ꯑꯗꯨꯝ ꯌꯦꯡꯗꯣꯏꯔ ꯐꯨꯠꯕꯣꯜꯁꯤꯕꯣ
ꯑꯩ ꯢꯅꯥꯎ ꯑꯩꯈꯣꯏ ꯏꯃꯥꯟꯅꯕꯁꯤꯡꯒ ꯌꯦꯡꯗꯣꯏꯅꯦ
ꯑꯣ ꯄꯨꯟꯅ ꯌꯦꯡꯃꯤꯟꯅꯕꯅꯤꯅ ꯅꯨꯡꯉꯥꯏꯅꯤ ꯑꯥꯔꯖꯦꯟꯇꯤꯅꯥꯒꯤꯗꯨꯁꯨ ꯌꯦꯡꯗꯣꯏꯔꯥ
ꯍꯥꯥ
ꯑꯥꯔꯖꯦꯟꯇꯤꯅꯥꯒꯤꯗꯨꯁꯨ ꯌꯦꯡꯗꯣꯏꯔꯕ ꯕ꯭ꯔꯗꯔ
ꯎꯝ ꯑꯗꯨꯝ ꯄꯨꯂꯞ ꯂꯣꯏꯅꯃꯛ ꯌꯦꯡꯗꯣꯏꯅꯦ ꯍꯌꯦꯡꯗꯤ ꯊꯕꯛ ꯑꯣꯐꯅꯤꯅ ꯑꯗꯨꯝ ꯃꯨꯛ ꯇꯨꯝꯅ ꯇꯥꯕ ꯅꯣꯡꯉꯥꯜꯂꯛꯒꯥꯟꯗ ꯀꯥꯟꯗ
ꯎꯝ ꯑꯗꯨꯗꯤ ꯑꯥꯔꯖꯦꯟꯇꯤꯅꯥꯁꯦ ꯄꯣꯔꯇꯨꯒꯜꯒꯤ ꯐꯦꯟꯅꯤꯅ ꯑꯥꯔꯖꯦꯟꯇꯤꯅꯥꯗ ꯍꯩꯅꯅꯔꯝꯗꯣꯏꯗꯤ ꯃꯥꯟꯗꯦ
ꯑꯝ
ꯍꯥꯏꯗꯤ ꯑꯥꯔꯖꯦꯟꯇꯤꯅꯥꯗꯤ ꯄꯨꯔꯥ ꯀꯩ ꯍꯥꯏꯇꯥꯔꯦ ꯑꯣꯄꯣꯅꯦꯟꯅꯤꯅ
ꯑꯝ
ꯑꯥꯏꯗꯣꯜꯁꯦ ꯔꯣꯅꯥꯜꯗꯣ ꯑꯗꯨꯝ ꯑꯣꯏꯗꯣꯏꯔꯥ ꯅꯠꯇ꯭ꯔꯒ ꯑꯇꯣꯞꯄ ꯑꯥꯏꯗꯣꯜꯒ ꯂꯩꯕ꯭ꯔꯣ ꯐꯨꯠꯕꯣꯜꯒꯤ
ꯑꯇꯣꯞꯁꯤ ꯑꯗꯨꯗ ꯈꯪꯗꯦ ꯃꯤ ꯃꯤꯒꯤꯗ ꯑꯗꯨꯝ ꯂꯩꯔꯦ ꯑꯗꯨꯕꯨꯗꯤ ꯑꯩꯒꯤꯗꯤ ꯑꯗꯨꯝ ꯔꯣꯅꯥꯜꯗꯣ ꯑꯣꯢꯔꯦ
ꯑꯩꯅ ꯀꯤꯞꯄꯔ ꯁꯥꯟꯅꯕꯗꯨꯗ ꯑꯇꯣꯞꯄ ꯀꯤꯞꯄꯔꯒꯤ ꯄ꯭ꯂꯦꯌꯔ ꯑꯇꯣꯞꯄꯗ ꯑꯥꯏꯗꯜ ꯊꯝꯒꯗꯕ ꯃꯥꯟꯕ ꯑꯗꯨꯒꯤ ꯁꯨꯝ ꯍꯪꯕ
ꯑꯝ
ꯈ꯭ꯔꯤꯁꯃꯥꯁꯀꯤ ꯄ꯭ꯂꯥꯟꯒ ꯂꯩꯔꯕꯣ ꯕ꯭ꯔꯗꯔꯁꯤꯕꯣ
ꯍꯥꯥ
ꯈ꯭ꯔꯤꯁꯃꯥꯁꯀꯤ ꯄ꯭ꯂꯥꯟ ꯈ꯭ꯔꯤꯃꯥꯁꯁꯨ ꯀꯨꯏꯁꯜꯂꯛꯇ꯭ꯔꯦ
ꯑꯥ
ꯌꯥꯔꯣꯏ ꯃꯇꯝꯗꯤ ꯆꯔ ꯆꯠꯈꯤꯕꯅꯤꯅ ꯑꯗꯨ ꯄ꯭ꯂꯥꯟ ꯂꯩ ꯂꯩꯇꯕ꯭ꯔꯥ ꯈ꯭ꯔꯤꯁꯃꯥꯁꯀꯤ ꯍꯜꯂꯣ
ꯍꯜꯂꯣ ꯇꯥꯔꯦ ꯇꯥꯔꯦ ꯀꯩꯅꯣ ꯃꯤ ꯀꯣꯜ ꯇꯧꯔꯛꯄꯒꯤ
ꯑꯣ
ꯕꯣꯜ ꯃꯇꯝꯅꯤꯗꯪꯀꯣ ꯕꯣꯛ ꯃꯇꯝꯅꯤꯅ ꯕꯣ ꯌꯦꯡꯒꯗ꯭ꯔꯥ ꯑꯩꯉꯣꯏꯗ ꯃꯔ ꯃꯁꯤꯡꯗꯨꯒꯤ
ꯎꯝ ꯄꯨꯂꯞ ꯄꯨꯂꯞ ꯌꯦꯡꯃꯤꯟꯅꯕꯅꯤꯅ ꯅꯨꯡꯉꯥꯏꯔꯝꯒꯅꯤꯅꯦ ꯑꯩꯈꯣꯏꯁꯨ ꯑꯩꯁꯨ ꯍꯧꯖꯤꯛ ꯈꯣꯡ ꯁꯣꯛꯄꯒꯤ ꯑꯗꯨꯝ ꯕꯦꯠ ꯔꯦꯁ ꯇꯧꯔ ꯂꯩꯔꯦ ꯅꯠꯇ꯭ꯔꯒꯗꯤ ꯑꯩꯁꯨ ꯄꯨꯂꯞ ꯄꯨꯂꯞ ꯌꯦꯡꯃꯤꯟꯅꯕ ꯌꯥꯕꯅꯤ ꯐ ꯄꯨꯔꯥ ꯈꯣꯡ ꯁꯣꯛꯑ ꯂꯩꯕꯗꯒꯤ ꯕꯦꯠꯂꯦꯖ ꯇꯧꯔ ꯂꯩꯔꯦꯕ ꯑꯩꯁꯨ
ꯑꯣ
ꯃꯅꯤꯄꯨꯔꯒꯤ ꯐꯨꯠꯕꯣꯜꯒꯤ ꯑꯗꯨꯝ ꯌꯦꯡꯕꯤꯕ꯭ꯔꯥ ꯄ꯭ꯔꯤꯃꯤꯌꯔ ꯂꯤꯛꯀꯨꯝꯕ ꯏꯁꯇꯦꯠ ꯂꯤꯛꯀꯨꯝꯕ
ꯑꯥ ꯑꯗꯨꯒꯨꯝꯁꯨ ꯑ ꯑꯗꯨꯒꯨꯝꯁꯨ ꯑꯗꯨꯝ ꯌꯦ ꯌꯦꯡꯉꯤꯗ
ꯎꯝ ꯑꯩꯁꯨ ꯑꯗꯨꯝ ꯄꯥꯔꯇꯤꯁꯤꯄꯦꯠ ꯇꯧꯋꯦ ꯑꯩꯁꯨ ꯑꯗꯨꯝ ꯌꯥꯎꯋꯦꯕ ꯇꯣꯔꯅꯃꯦꯟꯁꯤꯡꯗ ꯃꯃꯥꯡꯗ ꯄ꯭ꯔꯤꯃꯤꯌꯔ ꯂꯤꯛ ꯅꯛꯁꯜꯂꯛꯄꯒꯤ ꯑꯩꯈꯣꯏꯁꯨ ꯁꯥꯟꯅꯒꯗꯕꯅꯦ ꯑꯗꯣ ꯈꯣꯡ ꯁꯣꯛꯑꯕꯅꯤꯅ ꯑꯃꯨꯛ ꯃꯇꯝ ꯆꯪꯗꯣꯔꯦ
ꯁꯥꯟꯅꯕꯕꯨꯗꯤ ꯑꯗꯨꯝ ꯅꯨꯡꯉꯥꯢꯔꯝꯅꯤꯗ ꯑꯗꯨꯕꯨꯗꯤ
ꯁꯥꯟꯅꯕꯩꯗꯤ ꯅꯨꯡꯉꯥꯏꯌꯦ ꯑꯗꯨ ꯈꯣꯡ ꯁꯣꯛꯈ꯭ꯔꯕꯅꯤꯅ ꯍꯟꯗꯛꯀꯤ ꯁꯤꯖꯟꯁꯤꯃꯗꯤ ꯁꯥꯟꯅꯗꯣꯏꯗꯤ ꯃꯥꯟꯗ꯭ꯔꯦ
ꯎꯝ
ꯅꯦꯛꯁ ꯁꯤꯖꯟ ꯑꯃꯨꯛ ꯉꯥꯏꯕ ꯍꯥꯏꯗꯨꯅꯤ
ꯑꯣ
ꯇꯣꯔꯅꯥꯃꯦꯟꯗꯤ ꯀꯨꯏꯗ꯭ꯥꯔꯝ
ꯄ꯭ꯂꯦꯌꯥꯔꯒꯤꯗꯤ ꯑꯗꯨꯝ ꯃꯤꯛꯁ ꯑꯣꯏ ꯃꯥꯜꯂꯦꯀꯣ ꯑꯗꯨꯗꯤ
ꯎꯝ ꯎꯝ ꯕꯗꯔ ꯇꯣꯔꯅꯥꯃꯦꯟꯒꯨꯝꯕ ꯁꯥꯟꯅꯗ꯭ꯔꯣ
ꯎꯝ ꯁꯥꯟꯅꯗꯦꯗ
ꯑꯣ ꯄꯥꯝꯖꯕꯩ ꯁꯨꯝ ꯁꯥꯟꯅꯔꯤꯕ ꯍꯥꯢꯗꯣ ꯑꯗꯨꯃꯥꯏꯅ ꯑꯣꯏꯅ ꯇꯧꯕ꯭ꯔꯥ ꯅꯠꯇ꯭ꯔꯒ ꯇꯣꯔꯅꯥꯃꯦꯟꯒꯨꯝꯕ ꯊꯣꯛꯄ ꯈꯣꯠꯄ ꯇꯧꯗꯦ
ꯇꯨꯒꯨꯝꯗꯤ ꯁꯥꯟꯅꯩ ꯑꯗꯨꯕꯨ ꯑꯁ ꯆꯍꯤ ꯑꯍꯨꯝ ꯑꯍꯨꯝ ꯃꯔꯤ ꯑꯦ ꯋꯥꯏ ꯄꯣꯛ
ꯎꯝ ꯁꯣꯛꯈꯤꯕꯗꯩ ꯑꯗꯨꯝ ꯁꯥꯟꯅꯕ ꯂꯦꯞꯄꯦ
ꯎꯝ ꯑꯗꯨꯕꯒꯤ ꯀꯇꯦꯁꯗꯤ ꯀꯩꯅꯣ ꯈꯨꯠ ꯈꯨꯠ ꯑꯅꯤꯁꯨ ꯇꯦꯛꯈ꯭ꯔꯦ ꯑꯗꯨꯒ ꯑꯩꯈꯣꯏꯒꯤ ꯈꯣꯡ ꯀꯩ ꯍꯥꯢꯁꯤꯔꯥ ꯑꯩꯈꯣꯏ ꯑꯩꯒꯤ ꯁꯔꯨꯗꯣ ꯑꯗꯨꯁꯨ ꯁꯣꯛꯏꯕ ꯑꯗꯨꯒꯤ ꯑꯩꯈꯣꯏ ꯀꯟꯅ ꯑꯗꯨꯝ ꯆꯦꯟꯕꯀꯥꯟꯗ ꯅꯥꯏꯌꯦꯕ ꯑꯗꯣ ꯅꯨꯡꯉꯥꯏꯇꯕ ꯑꯗꯣ ꯅꯥꯕ ꯍꯥꯏꯕꯕꯨ ꯏꯆꯝ ꯆꯝꯅ ꯑꯗꯨꯝ ꯅꯥꯔꯗꯤ ꯐꯒꯗꯕ ꯀꯟꯅ ꯆꯦꯟꯕꯗ ꯁꯔꯨꯗꯣ ꯑꯗꯨꯝ ꯅꯥꯕꯒꯤꯒꯣ ꯇꯣꯛꯈ꯭ꯔꯦ ꯂꯝꯕꯤ ꯆꯠꯂꯁꯨ ꯂꯝꯕꯤ ꯏꯁꯥ ꯉꯥꯛꯇ ꯆꯟꯂꯁꯨ ꯑꯗꯨꯝ ꯁꯔꯨꯗꯣ ꯑꯗꯨꯝ ꯅꯥꯏꯌꯦꯕ ꯑꯗꯨꯒꯤ
ꯒ꯭ꯔꯤꯁꯀꯨꯝꯕ ꯋꯥꯠꯂꯝꯒꯅꯤ ꯁꯔꯨꯒꯤ ꯑꯃ ꯒ꯭ꯔꯤꯁꯀꯨꯝꯕ ꯂꯩꯕꯗꯣ ꯑꯗꯨꯗ ꯑꯗꯨꯒꯨꯝꯕ ꯅꯠꯇ꯭ꯔꯒ ꯐꯤꯖꯥ ꯊꯦꯔꯥꯄꯤꯒꯨꯝꯕꯗꯤ ꯆꯠꯇꯕ꯭ꯔꯥ
ꯑꯗꯨ ꯁꯋꯥꯏ ꯌꯥ ꯀꯦ ꯀꯥꯏꯁ ꯑ ꯃꯤ ꯃꯤꯕꯨꯗꯤ ꯑꯗꯨꯝ ꯌꯦꯡꯉꯤ ꯑꯗꯨꯕꯨ ꯃꯣꯏꯅ ꯍꯤꯗꯥꯛ ꯑꯃ ꯄꯤꯕꯀꯣ
ꯑꯥ
ꯑꯗꯨ ꯍꯤꯗꯥꯛ ꯑꯗꯨꯝ ꯃꯨꯛ ꯊꯃꯀꯥꯟꯅꯤ ꯊꯥ ꯑꯃꯒꯨꯝꯕꯗꯤ ꯑꯗꯨꯝ ꯅꯨꯡꯉꯥꯏ ꯅꯨꯡꯉꯥꯏꯑꯦꯕ ꯑꯗꯨ ꯑꯃꯨꯛ ꯍꯤꯗꯥꯛ ꯃꯇ ꯑꯃꯨꯛ ꯊꯝꯗ꯭ꯔꯗꯤ ꯑꯗꯨꯝ ꯅꯥꯕꯀꯣ ꯑꯗꯨꯒꯤ ꯍꯥꯏꯕꯗꯤ ꯁꯔꯨ ꯅꯥꯕꯗꯣ ꯀꯨꯏꯈ꯭ꯔꯕꯅꯤꯅꯀꯣ
ꯎꯝ
ꯍꯥꯟꯅ ꯌ ꯊꯣꯂꯝꯗꯤ ꯐꯪꯗꯕ ꯑꯗꯨꯕꯨ ꯀꯨꯏꯅ ꯑꯗꯨꯝ ꯊꯝꯃꯒꯩꯁꯨ ꯀꯩꯁꯨ ꯇꯧꯔꯣꯏꯗ ꯑꯗꯨꯝ ꯈꯜꯕꯀꯣ ꯑꯗꯨꯒꯤ ꯍꯧꯖꯤꯛꯇꯤ ꯌꯥꯗ꯭ꯔꯦ ꯃꯇꯝ ꯍꯦꯜꯂꯦꯅ ꯑꯗꯨꯝ ꯅꯥꯔꯒꯥ ꯂꯩ ꯆꯦꯅꯨꯀꯥꯁꯨ ꯄꯨꯡ ꯈꯔ ꯀꯟꯅ ꯆꯦꯔꯤ ꯅꯥꯏ ꯂꯝꯕꯤ ꯆꯠꯄ ꯀꯥꯟꯗꯁꯨ ꯂꯣꯡ ꯗꯤꯁꯇꯦꯟꯗꯨ ꯃꯀꯨꯡ ꯆꯠꯄꯁꯨ ꯑꯗꯨꯝ ꯅꯥꯏꯌꯦꯕ ꯑꯩꯈꯣꯏ ꯑꯗꯨꯒꯤ
ꯕ꯭ꯔꯗꯔꯒꯤ ꯐꯤꯖꯣꯊꯦꯔꯥꯄꯤꯒꯨꯝꯕ ꯆꯠꯂꯒ ꯐꯤꯖꯣꯊꯦꯔꯥꯄꯤꯗ ꯈꯔ ꯑꯦꯛꯁꯔꯁꯥꯏꯁ ꯇꯧꯔꯒꯗꯤ ꯐꯔꯛꯄꯒꯤ ꯆꯥꯟꯁꯇꯨ ꯂꯩꯕꯗꯤ ꯌꯥꯏ ꯐꯤꯁꯣ ꯊꯦꯔꯥ ꯄꯤꯒꯨꯝꯕꯗ ꯆꯠꯂꯦꯗꯅ ꯑꯗꯨꯒ ꯐꯤꯖꯣꯑꯣꯊꯦꯔꯥꯄꯤꯁꯤꯇ ꯃꯣꯏ ꯇꯧꯍꯟꯕ ꯍꯥꯏꯇꯥꯔꯦ ꯃꯣꯏꯒꯤ ꯂꯩꯕꯅꯦꯕꯀꯣ ꯍꯥꯏꯗꯤ ꯑꯥ ꯇ꯭ꯔꯤꯠꯃꯦꯟꯒꯨꯝꯕ ꯈꯔ ꯂꯩꯕꯅꯦ ꯑꯗꯨꯒꯨꯝꯕ ꯇꯧꯔꯒꯗꯤ ꯈꯔ ꯐꯔꯛꯄꯁꯨ ꯌꯥꯏ ꯑꯗꯨꯃꯥꯏꯟ ꯅꯥꯕ
ꯑꯥ
ꯑꯗꯩ ꯍꯦꯛꯇ ꯀꯨꯏꯅ ꯑꯗꯨꯃꯥꯏꯅ ꯀꯨꯏꯅ ꯅꯥꯈꯤꯕ ꯑꯅꯥꯕꯁꯦ ꯁꯤꯁꯦ ꯑꯩꯈꯣꯏꯅ ꯑꯃꯥ ꯏꯁꯤꯡ ꯑꯁꯥꯕꯗ ꯇꯧꯔꯒ ꯍꯤꯒꯥ ꯌꯩꯕꯗꯣ
ꯑꯣ
ꯍꯤꯒꯥꯏ ꯍꯩꯕꯗꯣ ꯑꯗꯨ ꯇꯧꯋꯣ ꯏꯁꯇꯤꯝꯒꯨꯝꯕ ꯇꯧꯕꯤꯕ ꯑꯗꯨꯃꯥꯏꯅ ꯇꯧꯔꯒ ꯍꯥꯏꯗꯤ ꯈꯤꯇꯪ ꯈꯤꯇꯪ ꯑꯗꯨꯝ ꯊꯣꯝꯕꯤꯕ ꯑꯗꯨꯝ ꯀꯥꯟꯗ ꯐꯕꯅꯦꯕ ꯑꯗꯨꯒ ꯈꯨꯗꯛ ꯈꯨꯗꯛꯇ ꯁꯣꯛꯄ ꯑꯣꯏꯔꯒꯅ ꯑꯥꯏꯁꯀꯨꯝꯕ ꯊꯣꯡꯕꯣ ꯑꯗꯨ ꯑꯗꯨꯝ ꯐꯥꯥ
ꯎꯝ
ꯑꯀꯨꯏꯕ ꯑꯅꯥꯕ ꯑꯣꯏꯔꯒꯗꯤ ꯑꯗꯨ ꯍꯤꯒꯥꯏ ꯌꯩꯕꯗꯣ ꯑꯗꯨ ꯇꯧꯕꯤꯌꯨ
ꯍꯣꯏ ꯍꯟꯗꯛꯇꯤ ꯌꯨꯝꯗ ꯑꯗꯨꯝ ꯂꯩꯕ꯭ꯔꯥ
ꯌꫭ ꯕ꯭ꯔꯗꯔ ꯑꯩꯁꯦ ꯁꯣꯛꯑ ꯂꯩꯔꯕꯅꯤꯅ ꯌꯨꯝꯗ ꯑꯗꯨꯝ ꯂꯩꯔꯦ ꯑꯩꯁꯦ ꯍꯧꯖꯤ ꯍꯧꯖꯤꯛꯀꯤꯗꯤ ꯕꯦꯔꯦꯁ ꯇꯧ ꯂꯩꯔ
ꯀꯥ ꯍꯦꯟꯅ ꯆꯠꯊꯧꯕ ꯈꯣꯠꯄꯗꯤ ꯇꯧꯗ꯭ꯔꯤ
ꯑꯥ
ꯑꯗꯩ ꯕ꯭ꯔꯗꯔꯅ ꯄꯨꯡ ꯀꯌꯥꯗ ꯊꯣꯛꯑꯒ ꯄꯨꯡ ꯀꯌꯥꯗ ꯌꯨꯠ ꯕꯣꯜ ꯌꯦꯡꯕ ꯆꯠꯇꯣꯏꯕ
ꯍꯧꯖꯤꯛ ꯀꯩꯅꯣ ꯕꯣꯜ ꯌꯦꯡꯕ ꯃꯐꯝꯗꯨꯗ ꯐꯝꯃꯤꯠꯁꯦ ꯉꯥꯏꯔꯒ ꯂꯩ ꯂꯩꯕꯅꯦ
ꯑꯣ ꯍꯥꯏꯗꯤ ꯐ꯭ꯔꯦꯟ ꯃꯌꯥꯝꯗꯣ ꯂꯥꯛꯇ꯭ꯔꯤꯕꯕ
ꯃꯣꯏꯗꯤ ꯃꯈꯥꯗ ꯁꯤꯃꯥ ꯌꯦꯡꯂꯩ ꯑꯩꯅꯥ ꯇꯔꯦꯁꯇ ꯏꯪꯉꯤ ꯍꯥꯏꯅ ꯑꯗꯨꯝ ꯐꯪꯃꯥ ꯂꯩ ꯂꯩꯕꯅꯦ
ꯑꯣ ꯅꯨꯡꯉꯥꯏꯔꯝꯒꯅꯤꯅꯦ ꯋꯦꯗꯔ ꯀꯃꯥꯏ ꯇꯧꯒꯦ ꯋꯦꯗꯔ ꯁꯥꯕ꯭ꯔꯣ
ꯋꯦ ꯋꯦꯗꯔ ꯍꯟ ꯍꯟꯗꯛꯁꯤ ꯅꯨꯡꯉꯥꯏꯅ ꯑꯥ ꯂꯥꯁ ꯇꯨ ꯊ꯭ꯔꯤ ꯗꯦꯖ ꯃꯃꯥꯡꯗꯤ ꯅꯣꯡꯁꯦ ꯀꯟꯅ ꯆꯨꯏꯕ
ꯎꯝ
ꯑꯗꯣ ꯍꯧꯖꯤꯛꯇꯤ ꯑꯗꯨ ꯅꯨꯡꯉꯥꯏꯗ ꯅꯣꯡꯁꯨ ꯆꯨꯕꯔꯥꯕꯅꯤꯅꯀꯣ ꯑꯗꯣ ꯅꯨꯡꯁꯥꯕꯨꯗꯤ ꯍꯣꯏ ꯑꯗꯨꯝ ꯈꯔꯗꯤ ꯁꯥꯏ ꯑꯗꯨꯕꯨ ꯅꯨꯃꯤꯗꯥꯡ ꯋꯥꯏꯔꯝꯗꯤ ꯅꯣꯡ ꯆꯨꯗꯕꯅꯤꯅꯥ ꯑꯗꯨꯝ ꯅꯨꯡꯉꯏꯔꯦ ꯅꯣꯡ ꯆꯨꯁꯨ ꯕꯣꯜ ꯌꯦꯡꯁꯨ ꯅꯨꯡꯉꯥꯏꯇꯦꯕ ꯅꯣꯡ ꯃꯈꯣꯟꯅꯀꯣ
ꯎꯝ
ꯑꯗꯩꯗ ꯀꯩꯅꯣ ꯎ ꯑꯈꯣꯏꯗꯤ ꯇꯤꯚꯤꯗ ꯌꯦꯡꯅꯤꯅ ꯑꯗꯨ ꯆꯠꯄꯤꯕ ꯔꯨꯝ ꯑꯃꯣꯛ ꯀꯟꯅ ꯆꯨꯒꯤꯒꯣ
ꯎꯝ ꯕ‌ꯣ ꯑꯩꯈꯣꯏ ꯋꯦꯗꯔꯁꯤ ꯁꯥꯏ ꯑꯩꯈꯣꯏꯒꯤꯅ ꯑꯃꯨꯛ ꯑꯣꯝꯆꯥꯛꯅꯕ ꯍꯥꯏꯕꯗꯤ ꯑ ꯌꯥꯝ ꯁꯥꯕꯁꯨ ꯅꯠꯇꯕꯤ ꯑꯗꯨꯝ ꯈꯤꯇꯪ ꯈꯤꯇꯪ ꯁꯥꯔꯒ ꯑꯗꯨꯝ ꯂꯩꯕꯗꯣ ꯑꯣꯝꯖꯤꯜꯂꯒ
ꯑꯣ
ꯑꯗꯨꯃꯥꯏꯅ ꯑꯗꯨꯝ ꯇꯧꯔꯒ ꯂꯩꯔꯦ ꯁꯥꯕꯗꯤ ꯑꯗꯨꯝ ꯁꯥꯔ ꯐꯦꯟ ꯌꯥꯎꯗꯗꯤ ꯇꯨꯝ ꯌꯥꯗꯋꯤ ꯐꯦꯟ ꯑꯃꯨꯛ ꯊꯥꯒꯠꯂꯒꯅ ꯑꯃꯨꯛ ꯏꯪꯉꯛꯄꯤ ꯑꯗꯨꯃꯥꯏꯅ ꯇꯧꯕꯗꯣ
ꯑ
ꯑꯗꯨ ꯇꯧꯋꯦꯕ ꯌꯥꯝꯁꯨ ꯁꯥꯗꯕꯤ ꯑꯗꯣ ꯁꯥꯗꯤ ꯁꯥꯔꯒ ꯑꯗꯨꯃꯥꯏ ꯇꯧꯕ ꯋꯦꯗꯔꯁ‌ꯦ
ꯍꯧꯖꯤꯛꯀꯥꯟꯒꯤ ꯋꯦꯗꯔ ꯋꯦꯗꯔꯁꯤꯗꯤ ꯊꯥꯏꯅꯒ ꯃ ꯃꯥ ꯃꯥꯟꯅꯗ꯭ꯔꯦ ꯍꯥꯏ ꯍꯥꯏꯇꯥꯔꯦ
ꯅꯣꯡ ꯆꯨꯕ ꯅꯣꯡ ꯆꯨ ꯑꯥ ꯅꯣꯡ ꯆꯨꯕ ꯃꯇꯝꯗꯅ ꯅꯨꯡꯁꯥ ꯑꯃꯨꯛ ꯊꯣꯛꯄ ꯅꯣꯡꯃ ꯇꯧꯈ꯭ꯔ‌ꯦꯕ ꯍꯟꯗꯛꯁꯦ
ꯎꯝ
ꯅꯣꯡ ꯆꯨꯔꯒ ꯅꯣꯡ ꯆꯨꯗ꯭ꯔꯒ ꯅꯣꯡ ꯆꯨꯗ꯭ꯔꯒ ꯆꯨꯀꯥꯟꯗ ꯁꯤꯗ ꯍꯦꯟꯖꯤꯟꯅ ꯆꯨꯕꯗꯣ ꯑꯗꯨꯝ ꯑꯣꯏꯔꯤꯕ ꯍꯟꯗꯛꯁꯦ ꯉꯔꯥꯡ ꯉꯔꯥꯡꯁꯨ ꯑ ꯉꯔꯥꯡꯁꯨ ꯉꯥ ꯐꯥꯕ ꯆꯠꯁꯦꯟ ꯆꯠꯄ ꯑꯁ ꯀꯥꯏꯗꯩ ꯉꯥ ꯐꯥꯕ ꯏꯁꯤꯡ ꯆꯥꯎꯔꯝꯗꯅ ꯉꯥ ꯐꯥꯕ ꯌꯥꯗ꯭ꯔꯦ ꯑꯃꯨꯛ ꯍꯜꯂꯛꯏꯅꯤ
ꯑ ꯋꯦꯗꯔꯁ‌ꯦ ꯌꯥꯝ ꯅꯨꯡꯉꯥꯏꯇ꯭ꯔꯦ ꯍꯥꯏꯗꯤ
ꯎꯝ
ꯍꯥꯏꯗꯤ ꯑ ꯎ ꯋꯥꯁꯨ ꯐꯖꯅ ꯍꯧꯥꯎꯅꯗ꯭ꯔꯕꯅꯤꯅ ꯁꯨ ꯑꯅꯝꯕꯅ ꯑ ꯌꯨꯝ ꯀꯩꯀꯥ ꯃꯌꯥꯝ ꯇꯥꯁꯜꯂꯛꯄꯅꯤꯅ ꯅꯨꯡꯉꯥꯏꯇ꯭ꯔ‌ꯦ ꯑꯣꯀꯦ ꯑꯣꯀꯦ ꯕ꯭ꯔꯗꯔ ꯑꯗꯨꯗꯤ ꯒꯨꯠ ꯅꯥꯏꯠ ꯐꯣꯟ ꯄꯥꯏꯈꯠꯆꯔꯣ ꯑꯗꯨꯒ ꯀꯩꯅ‌ꯣ ꯕꯣꯜ ꯐꯖꯅ ꯌꯦꯡꯉ‌ꯣ ꯒꯨꯠꯅꯥꯏꯠ
ꯑꯣ ꯑꯣ ꯍꯣ ꯒꯨꯠꯅꯥꯏꯠ ꯕ꯭ꯔꯣ
ꯎꯝ